ꯍꯥꯂꯣ꯫
ꯀꯩꯗꯧꯔꯤꯅꯣ꯫
ꯌꯥꯝ ꯇꯞꯄꯦꯍꯦ ꯈꯣꯟꯖꯦꯜꯗꯣ꯫
ꯍꯧꯖꯤꯛ ꯈꯛꯇ ꯍꯧꯒꯠꯄꯗ ꯉꯥꯏꯔꯤꯌꯦ꯫
ꯂꯩꯁꯪ ꯀꯥꯗ꯭ꯔꯣ꯫
ꯑ ꯆꯠꯇꯦ ꯅꯣꯡ ꯆꯨꯏꯑꯦ꯫ ꯆꯨꯑꯦ ꯆꯨꯔꯁꯨ ꯀꯟꯅ ꯆꯨꯗꯕ꯫
ꯕ꯭ꯔꯣ꯫
ꯀꯟꯅꯆꯨꯗꯦ ꯀꯈꯤꯇꯪ ꯀꯈꯤꯇꯪ ꯆꯨ
ꯑꯗꯨꯗꯤ ꯑꯝꯗ꯫ ꯆꯨꯗꯦꯗ ꯅꯨꯡꯁꯥ ꯊꯣꯛꯑꯦ ꯁꯤꯗ꯫
ꯎꯝ ꯅꯨꯡꯁꯥꯗꯤ ꯊꯣꯛꯇꯦ꯫ ꯅꯣ ꯁꯨꯝ ꯅꯣ꯫
ꯁꯦꯅꯦ ꯋꯥꯁꯤ ꯅꯨꯡꯉꯥꯏꯗꯕ ꯃꯥꯟꯂꯦ꯫
ꯆꯛꯖꯥꯔꯕꯣ꯫
ꯆꯗ꯭ꯔꯤꯅ ꯑꯩꯁꯨ꯫
ꯑꯦ ꯋꯥ ꯆꯠꯅꯤꯡꯉꯥꯏ ꯂꯩꯇꯦ ꯑꯗꯨꯝ ꯂꯩꯒꯅꯤ꯫
ꯑꯁ ꯂꯩꯕ ꯅꯨꯡꯉꯥꯏꯇꯦꯍꯦ꯫
ꯎꯝ ꯉꯥꯏꯁꯨ ꯄꯩꯁꯥ ꯂꯩꯇꯦ ꯆꯠꯐꯝꯐꯝꯁꯨ ꯂꯩꯇꯦ꯫
ꯑꯗꯨꯅꯦ ꯑꯗꯨꯅꯦ ꯑꯁꯤꯗ ꯀꯥꯡ ꯑꯃꯨꯛ ꯂꯩꯔꯦ ꯇꯨ꯫ ꯍꯥꯏ ꯆꯊꯣꯛꯑꯣ ꯅꯪ꯫ ꯆꯥꯛ ꯊꯣꯡꯉꯕꯣ꯫
ꯅꯪ ꯅꯨꯄꯥꯒ ꯑꯣꯏꯔꯣ ꯁꯤꯗ꯫
ꯈꯪꯗ꯭ꯔꯦꯅꯦ ꯌꯥꯕ꯭ꯔꯣ꯫
ꯀꯣꯏꯔꯛꯑꯣ ꯁꯤꯗ ꯑꯩꯈꯣꯏ ꯌꯨꯝꯗ꯫
ꯅꯣꯏ ꯀꯩ ꯍꯦꯟꯁꯥꯡ ꯊꯣꯡꯉꯦ꯫
ꯍꯋꯥꯏ ꯍꯋꯥꯏ ꯍꯋꯥꯏ ꯍꯋꯥꯏ꯫ ꯍꯋꯥꯏ ꯇ ꯍꯋꯥꯏ꯫ ꯑꯗ ꯑꯦ ꯍꯌꯦꯡ ꯑꯃꯨꯛ ꯫ ꯑꯩꯒꯤ ꯀꯣꯛꯁꯦ ꯂꯣꯏ ꯉꯥꯎꯔꯦ ꯍꯥꯏꯕ꯫
ꯊꯦꯡꯅ ꯍꯧꯒꯠꯄꯩ ꯑꯣꯏꯔꯝꯅꯤ꯫ ꯉꯔꯥꯡ ꯅꯨꯡꯗꯥꯡ ꯄꯨꯡ ꯑꯅꯤ ꯄꯨꯡ꯫ ꯄꯨꯡ ꯑꯅꯤ ꯍꯦꯜꯂꯦ ꯇꯨꯝꯗꯣ꯫
ꯑꯁ ꯂꯣꯏꯔꯦ꯫ ꯑꯩꯗꯤ ꯄꯨꯡ ꯕꯥꯔꯣꯗ ꯀꯥꯏꯗꯔ ꯇꯨꯝꯕꯅꯤ꯫
ꯄꯨꯡ ꯑꯅꯤꯗꯣ ꯄꯨꯡ ꯑꯅꯤ ꯍꯦꯜꯂꯦ ꯇꯨꯝꯕꯥ ꯑꯩ꯫
ꯀꯩꯇꯧꯔꯤꯕ꯫
ꯎꯝ ꯀꯣꯜ ꯇꯧꯔꯤꯕ꯫
ꯀꯥꯅꯕꯨꯅꯣ꯫
ꯎꯝ ꯉꯔꯥꯡ ꯇꯧꯕꯗꯣ ꯑꯩꯅ꯫ ꯀꯝꯐꯔꯦꯟꯁ ꯊꯝꯕꯗꯨ
ꯑꯗꯣ ꯑꯩꯒ ꯆꯞ ꯃꯥꯟꯅꯕ꯭ꯔꯥ ꯀꯩꯅꯣ
ꯀꯔꯤ ꯆꯞ ꯃꯥꯟꯅꯕ꯭ꯔꯥ ꯍꯥꯏꯕꯗꯤ
ꯑꯩ ꯍꯥꯏꯕꯗꯤ ꯑꯗꯨꯝ ꯄꯥꯗꯣꯔꯦ ꯃꯩꯔꯥ ꯍꯥꯏꯕ ꯑꯁ
ꯑꯥꯎꯔꯦ ꯃꯥꯅꯤ ꯃꯥꯅꯤ ꯅꯪꯒ ꯆꯝꯕꯅꯦ
ꯉꯔꯥꯡ ꯇꯧꯕꯗ ꯎꯕ ꯊꯣꯛꯂꯛꯄ
ꯃꯤꯡꯈꯂꯄ ꯑ ꯆꯝꯅꯦ
ꯊꯥꯏꯅꯦ ꯃꯛ ꯂꯥꯏꯑꯣꯏꯅꯦ
ꯇꯁ ꯁꯣꯝꯅ ꯇ ꯑꯣꯅꯤ ꯍꯥꯏꯦ
ꯔꯥ ꯀꯩꯅꯣꯅꯤ ꯍꯦꯛ ꯑꯣꯏꯒꯤꯁꯦ
ꯑꯗꯨ
ꯑꯩꯥ ꯅꯤꯡꯉꯗꯣ ꯅꯅꯤ ꯎꯗꯣ ꯀꯩꯅꯣ ꯀꯩꯅꯣꯅ ꯍꯥꯏꯕꯗꯣ ꯅꯪꯉꯣꯟ ꯅꯪꯅ ꯑꯃꯨꯛ ꯊꯥꯔꯛꯄꯗꯣ
ꯑ ꯑꯗꯨ ꯑꯗꯨꯅꯦ
ꯑ ꯗꯕꯤ ꯅꯁꯤꯗ ꯀꯥꯟꯅ ꯋꯥꯔꯤꯔꯤꯁꯦꯅꯔꯄ ꯃꯥꯗꯣ ꯍꯥꯏꯕꯁꯨ ꯍꯩꯇꯕꯀꯣ ꯍꯥꯏꯕꯁꯨ ꯌꯥꯗꯕ ꯑꯩꯉꯣꯟꯗ ꯄꯥꯟꯅ ꯊꯑꯒ ꯌꯦ ꯀꯜꯂꯣ ꯑꯗꯨ
ꯍꯦ ꯍꯦ ꯇꯦꯗ
ꯌꯥꯗ ꯌꯦꯡꯈꯠꯂꯣ ꯑꯩ ꯅꯤꯛꯅꯤꯉꯣꯟ ꯀꯪꯉꯤ ꯈꯪꯉꯦ ꯑ ꯍꯦ
ꯄꯨꯔꯥ ꯕꯔꯥ ꯑꯅꯤ ꯍꯦ
ꯑꯦ ꯑꯗꯨꯅ ꯄꯨꯔꯥ ꯕꯦꯔꯥꯅꯤ
ꯂꯣꯏꯔꯦ ꯑꯩ ꯃꯤꯠꯇꯨ ꯄꯣꯝꯕꯅ ꯌꯥꯗ꯭ꯔꯦ ꯊꯤꯕꯅ ꯂꯣꯏꯔꯦ
ꯑ ꯍ ꯭ꯔꯥꯁ ꯐꯥꯎ ꯇꯥꯎꯗ꯭ꯔꯤꯌꯦ
ꯎꯝ ꯑꯩꯩꯅ ꯃꯤꯊꯨꯞ ꯊꯣꯛꯇꯕꯒꯤ ꯅꯣꯏꯔꯦ ꯅꯣꯏꯔꯦ ꯈꯛꯇꯪ ꯍꯥꯏꯔꯦ ꯃꯤ ꯃꯌꯥꯝꯁꯦ ꯑꯩ ꯃꯤ ꯎꯗ꯭ꯔꯦ
ꯄꯣ ꯉꯁꯤꯗꯤ ꯐꯖꯅ ꯀꯣꯜ ꯇꯧꯒꯗꯧ ꯃꯥꯜꯂꯦꯀꯣꯅ
ꯑꯁ ꯉꯔꯥꯡꯗꯣ ꯑꯗꯨ ꯁꯥꯏ ꯂꯥꯛꯄꯗꯒꯤ ꯇꯧꯕꯗꯣ ꯇꯧꯕꯗꯣ ꯇꯧꯕꯗꯣ ꯏꯦ ꯅꯍꯁ ꯑꯝꯇ ꯂꯦꯞ꯭ꯔꯦꯁꯩꯁ ꯆꯥꯒꯅꯤꯅ ꯑꯗꯨꯒꯨꯝꯕ ꯑꯣꯏꯗꯕ
ꯀꯩꯖ ꯀꯩꯖꯒꯣꯟ ꯏꯕꯥꯅꯤꯗꯤ ꯀꯩꯅꯣ ꯂꯧꯔꯅꯤ ꯍꯥꯏꯕ
ꯀꯔꯤꯔꯣ
ꯇꯧꯕꯗꯣ
ꯑꯃꯗꯣ ꯆꯪꯉꯦ ꯍꯥꯏꯕ꯭ꯔꯣ
ꯎꯝ ꯅꯠꯇꯦ ꯃꯥꯅ ꯐꯒꯤ ꯇꯧꯔꯝꯅꯤꯗ
ꯑꯣ
ꯎꯝ ꯎꯝ
ꯌꯥꯝ ꯄꯣꯡꯉꯤꯅꯦ ꯑꯗꯣ
ꯁꯨ ꯅꯨꯄꯥꯗꯨꯔꯣ
ꯎꯝ ꯑꯩꯅ ꯄꯤꯁ ꯊꯥꯔꯨꯕꯀꯣ ꯉꯔꯥꯡ ꯄꯨꯡ ꯕꯔꯣ ꯇꯥꯔꯤꯅꯤ ꯑꯗꯨꯋꯥꯏꯗ ꯑꯩꯅ ꯇꯧꯁꯦ ꯍꯥꯏꯕ
ꯎ ꯍ
ꯎꯝ ꯍꯥꯏꯅꯤꯡꯉꯥꯏ ꯂꯩꯇꯦ ꯍꯥꯏꯕ ꯋꯥꯗꯣ
ꯎꯝ
ꯀꯩꯅꯣ ꯑꯩꯈꯣꯏ ꯃꯁꯦꯟ ꯇꯧꯔꯗꯤ ꯅꯨꯄꯤ ꯃꯁꯦꯟ ꯇꯧꯔꯗꯤ ꯍꯥꯏꯅꯤꯡꯉꯥꯏ ꯂꯩꯇꯦ ꯍꯥꯏꯕ ꯃꯥꯅ ꯇꯧꯁꯦ ꯍꯥꯏꯔꯒ ꯌꯥꯗꯕ ꯋꯥꯅꯤꯗ
ꯑꯁ ꯌꯥꯝ ꯅꯣꯡꯅꯤꯡ ꯕꯅꯦꯍꯦ ꯑꯗꯣ ꯀꯩꯅꯣ ꯑꯩꯈꯣꯏ ꯌꯨꯝ ꯃꯊꯛꯇ ꯃꯁꯝ ꯈꯣꯏꯔꯒ ꯂꯩꯕ ꯅꯨꯄꯥ ꯑꯃꯗꯣ ꯑꯥꯟ ꯎꯝ ꯅꯣꯏ ꯏꯆꯦ ꯈꯣꯏꯒꯤ
ꯁꫭꯏ ꯐꫭꯏꯅꯦ
ꯑꯩꯈꯣꯏꯒꯤ ꯌꯨꯝ ꯃꯊꯛꯇ ꯑꯩꯈꯣꯏ ꯁ꯭ꯀꯨꯜ ꯀꯥꯃꯤꯟꯅꯕ ꯅꯨꯄꯥꯗꯣ ꯃꯁꯝ ꯈꯣꯏꯕꯗꯣ
ꯀꯅꯥꯔꯣ
ꯎꯝ ꯑꯁ ꯑꯩꯈꯣꯏ ꯑꯩꯈꯣꯏ ꯌꯨꯝ ꯃꯊꯛꯇ ꯍꯥꯏꯗꯤ ꯑꯩꯈꯣꯏ ꯂꯩꯀꯥꯏꯒꯤ ꯀꯩꯅꯣ ꯗꯨꯀꯥꯟ ꯂꯩꯕ ꯑꯝ ꯎꯅꯥꯛꯇ ꯈꯪꯗ꯭ꯔꯕꯣ
ꯅꯤꯡꯁꯤꯡꯕ ꯊꯣꯛ
ꯑꯩꯈꯣꯏ ꯑꯍ ꯑꯩ ꯑꯩ ꯒꯤ ꯌꯨꯝ ꯃꯊꯛꯇ ꯀꯩꯅꯣ ꯎꯝ ꯗꯨꯀꯥꯟ ꯂꯩꯌꯦꯗꯅ ꯑꯩꯒꯤ ꯌꯨꯝ ꯃꯊꯛꯇ ꯑꯩꯒꯤ ꯌꯨꯝ ꯃꯊ ꯑꯩ ꯍꯥꯏꯗꯤ ꯑꯩꯈꯣꯏ ꯈꯨꯟꯗ
ꯎ ꯌꯨꯝ ꯃꯊꯛꯇ ꯗꯨꯀꯥꯟ ꯑꯃ ꯍꯥꯏꯔꯛꯑꯣ ꯍꯥꯏꯔꯛꯑꯣ ꯈꯪꯕ ꯌꯦꯡꯒꯦ
ꯅꫭ ꯃꯅꯥꯛꯇ ꯗꯨꯀꯥꯟ ꯂꯩꯕꯗꯨ ꯅꯪ ꯈꯪ
ꯈ ꯈꯪꯉꯦ ꯈꯪꯉꯦ
ꯑꯗꯣ ꯃꯈꯥꯗ ꯅꯨꯄꯥ ꯑꯃ ꯂꯩꯕ ꯃꯨꯁꯝ ꯈꯣꯏꯕ ꯈꫭꯏ ꯁ꯭ꯀꯨꯜ ꯀꯥꯃꯤꯟꯅꯕꯗꯣ ꯑꯗꯣ ꯑꯗꯨ ꯃꯆꯦꯅ ꯑꯩꯉꯣꯟꯗ ꯑꯃꯨꯛ ꯍꯥꯏꯔꯛꯑꯦ ꯑꯩꯈꯣꯏ ꯑ ꯑꯩꯈꯣꯏ ꯃꯁ ꯁꯦꯟ ꯑꯃꯨꯛ ꯁꯥꯁꯦ ꯍꯥꯏꯕ ꯑꯩꯅ ꯏꯀꯥꯏꯌꯦ ꯅꯪꯕꯨꯗꯤ ꯁꯥꯅꯤꯡꯉꯥ ꯁꯥꯔꯣꯏꯁꯦ ꯍꯥꯏꯕ ꯃꯆꯦ ꯃꯆꯦꯁꯨ ꯌꯥꯎꯕꯅꯦ
ꯑꯥꯎ ꯑꯧ
ꯑꯩꯅ ꯁꯥꯔꯣꯏꯁꯦ ꯅꯕꯨꯨꯗꯤ ꯏꯀꯥꯏꯌꯦ ꯍꯥꯏꯕ
ꯑꯩꯁꯨ ꯅꯨꯄꯥ ꯑꯃꯗꯣ ꯇꯧꯁꯦ ꯍꯥꯏꯔꯒ ꯇꯧꯅꯤꯡꯗꯦ ꯍꯥꯏ
ꯅꯪꯒꯤꯗꯤ ꯌꯥꯝ ꯂꯩꯗꯨꯗꯤ
ꯑꯁ ꯂꯩꯔꯁꯨ ꯇꯧꯁꯦ ꯍꯥꯏꯔꯒ ꯂꯣꯏꯈ꯭ꯔꯦ ꯍꯥꯏꯌꯦ ꯃꯇꯝꯗꯣ ꯂꯩꯕ ꯃꯥꯜꯂꯦ ꯃꯥꯒꯤ ꯀꯩꯅꯣꯗꯣ ꯂꯩꯕ ꯃꯥꯜꯂꯦꯕ ꯍꯣꯏ
ꯎꯝ ꯑꯩꯒꯤ ꯀꯩꯅꯣꯝ ꯇꯥꯕ꯭ꯔꯥ
ꯇꯥꯗꯦꯍꯦ
ꯎꯝ
ꯑꯣ ꯑꯣ ꯑꫭ ꯈꯤꯇꯪ ꯇꯥꯏꯌꯦ
ꯑꯁ ꯅꯨꯃꯤꯠ ꯈꯨꯗꯤꯡꯅꯦ ꯁꯤꯁꯦ ꯑꯗꯨꯝ ꯇꯧꯒꯅꯤ ꯈꯪꯕ꯭ꯔꯥ ꯑꯍ ꯅꯪ ꯈꯪꯗꯕꯒꯤꯅꯦ ꯅꯨꯃꯤꯠ ꯈꯨꯗꯤꯡꯅꯦ ꯅꯨꯡꯇꯤꯒꯤ ꯑꯗꯨꯝ ꯇꯧꯋꯦ ꯃꯥꯗꯤ
ꯕꯕꯣ
ꯑꯩꯗꯤ ꯏꯁꯇꯨꯛ ꯀꯨꯃꯕꯗꯨ ꯇꯧꯗ꯭ꯔꯦ ꯁꯤꯀ
ꯇꯥꯡ ꯈꯤꯇꯥꯡꯒꯤ ꯀꯣ ꯑꯗꯨꯝ ꯉꯥꯡꯔ ꯂꯩꯒꯅꯤ
ꯑꯩꯁꯨ ꯍꯟꯗꯛ ꯃꯔꯛ ꯇꯧꯗ꯭ꯔꯦꯗ
ꯁꯤ ꯄꯝꯕꯗꯣ ꯑꯁ ꯇꯥꯎꯅꯤꯡꯗꯦ ꯕꯤꯠ ꯂꯩ
ꯑꯩꯁꯨꯅꯦ
ꯀꯩꯁꯨ ꯀꯅꯥꯗꯕꯗ ꯀꯩꯁꯨ ꯀꯥꯅꯗꯕꯗꯣ ꯀꯣ ꯅꯥꯎꯅ ꯉꯁꯥꯏ ꯃꯥ ꯈꯣꯡꯖꯦꯜ ꯇꯥꯕꯒꯤꯅꯤ ꯏ ꯍꯧꯒꯠꯄꯗꯣ ꯇꯕ꯭ꯔꯣ ꯇꯥꯔ
ꯍꯤ ꯁꯤꯗꯗꯤ ꯅꯣꯡ ꯑꯝꯇ ꯆꯨꯗꯦ ꯁꯤꯗꯗꯤ
ꯍꯂꯥꯎ ꯅꯦ
ꯅꯣꯏ ꯂꯩꯁꯥꯡꯗꯣ
ꯑꯥ
ꯃꯤ ꯌꯥꯝꯕꯌ꯭ꯥ
ꯈꯪꯗꯦꯌꯦ ꯑꯝꯇ ꯆꯠꯇꯦꯌꯦ ꯃꯣ ꯑꯩꯈꯣꯏ ꯃꯅꯥꯛꯇ ꯂꯩꯕꯩ ꯈꯣꯏ ꯃꯅꯥꯛꯇꯥ ꯑꯁꯤ ꯂꯩꯕ ꯃꯅꯥꯛꯇ ꯂꯩꯕ ꯅꯨꯄꯤꯁꯤꯡꯅꯤꯀꯣ ꯑ ꯎꯝ ꯅꯣꯏ ꯃꯅꯥꯛ ꯕꯒꯤꯗꯣ ꯑꯗꯨꯝ ꯆꯠꯄꯅꯦ ꯁꯤꯁꯨ ꯆꯠꯀꯦ ꯇꯧꯔꯝꯃꯤ
ꯑꯣ ꯐꯩꯅꯦ ꯅꯣꯏ ꯄꯨꯂꯞ ꯑꯗꯨꯝ ꯆꯠꯃꯤꯟꯅꯕ ꯌꯥꯏꯅꯦ
ꯎꯝ ꯆꯠꯅꯤꯡꯗꯕ ꯑꯁ ꯂꯃꯟ ꯒꯤ ꯆꯅꯤꯡꯉꯦ ꯑꯗꯨꯏ
ꯑꯥꯎ ꯑꯁꯤ ꯑꯩꯈꯣꯏ ꯃꯅꯥꯛꯇꯨꯔꯣ
ꯑꯣ ꯅꯝꯅꯞ ꯇꯨ
ꯑꯧ ꯑꯩꯄꯨꯁꯨ ꯉꯁꯤ ꯆꯠꯁꯦ ꯍꯥꯏꯕ ꯅꯦ
ꯑꯈꯣꯏꯗꯤ ꯆꯠꯀꯦ ꯍꯥꯏꯔꯗꯤ ꯌꯥꯏꯌꯦꯕ ꯁꯤꯗ ꯑꯗꯨꯒꯤ ꯂꯥꯑꯦꯕꯀꯣ ꯎꯝ
ꯐ꯭ꯔꯤꯗꯅꯤ ꯀꯩꯅꯣ
ꯎꯝ ꯆꯠꯅꯤꯡꯗꯕ ꯑꯩ ꯐꯅꯦꯛꯇꯣ ꯂꯣꯏ ꯑꯃꯨꯛ ꯄꯨꯔꯛꯑꯕꯝꯅꯦ ꯑꯩꯗꯤ ꯃꯔꯤ ꯃꯔ ꯎꯝ ꯅꯩꯅ ꯂꯣꯏ ꯁꯥꯕꯗ ꯑꯩ ꯂꯣꯏ ꯄꯨꯔꯒꯔꯝ ꯑꯝ ꯈꯨꯟ ꯈꯨꯟꯗꯁꯨ ꯆꯠ ꯇꯦ ꯍꯥꯏꯕ ꯃꯣꯏꯗꯨ
ꯑꯥ
ꯅꯥꯍꯥꯟ ꯆꯞꯇ ꯎꯝ ꯂꯥꯛꯕꯗꯨ
ꯅꯣꯏ ꯉꯁꯤ ꯀꯅꯥꯅ ꯆꯥꯛ ꯍꯤꯟꯖꯥꯡ ꯊꯣꯡꯏꯤꯅꯣ
ꯃꯣꯔꯅꯤꯡ ꯃꯥ ꯏꯚꯤꯅꯤꯡ ꯑꯩ
ꯍꯥꯎꯕ꯭ꯔꯣ ꯃꯥꯒꯤ ꯈꯨꯠ
ꯎꯍꯨ ꯈꯪꯗꯦ ꯑꯗꯨꯝ ꯆꯕꯅꯦ
ꯑꯩꯗꯤ ꯑꯝꯇ ꯊꯣꯡꯗ꯭ꯔꯦ ꯑꯁ ꯂꯥꯛꯄꯗꯒꯤ
ꯅꯪꯗꯤ ꯅꯆꯦ ꯂꯩꯕꯅꯤꯅ
ꯎꯝ ꯑꯝꯇ ꯊꯣꯡꯗ꯭ꯔꯦ ꯀꯣꯟ ꯐꯥꯎ ꯐꯦꯡꯗ꯭ꯔꯦ
ꯔꯤꯇꯤ ꯄꯕ꯭ꯔꯣ
ꯄꯥꯗꯦꯗ ꯀꯗꯥꯏꯗꯒꯤ
ꯑꯁ ꯑꯩ ꯀꯩꯅꯣ ꯁꯤ ꯊꯥꯅꯤꯡꯉꯥꯏ ꯈꯟꯕꯤꯔꯗꯤ ꯑꯩꯒꯤ ꯀꯩꯅꯣ ꯇꯦꯟꯁꯟ ꯌꯥꯝꯃꯦ
ꯑꯁ ꯀꯩꯁꯨ ꯇꯧꯔꯣꯏꯗ ꯇꯧꯒꯅꯤꯗ
ꯑꯁ ꯁꯥꯏꯟꯁ ꯇꯨ ꯄꯥꯔꯁꯨ ꯀꯩꯅꯣ ꯑꯇꯣꯞꯄ ꯑꯃꯨꯛ ꯂꯩꯕꯅꯤ ꯑꯩꯗꯤ ꯄꯥꯈꯠꯄꯅ ꯑꯁ ꯈꯟꯕꯤꯔꯗꯤ ꯌꯥꯝ ꯄꯥꯈꯠ
ꯅꯣꯏꯗꯤ ꯌꯥꯝ ꯄꯥꯕ ꯃꯥꯜꯂꯦ ꯃꯈꯥꯗꯒꯗꯤ
ꯎꯝ ꯊꯝꯐꯝ ꯂꯩꯇꯦ ꯑꯩꯈꯣꯏ ꯗꯗꯤ ꯊꯝꯕꯝ ꯂꯩꯇꯦ ꯇꯦꯕꯜꯖꯨ ꯂꯩ
ꯑꯁ ꯗꯨꯗꯤ ꯌꯥꯝ ꯍꯩꯔꯅꯤ ꯃꯥ ꯃꯈꯥꯗ ꯉꯥꯛꯇ ꯊꯝꯕꯅꯤꯅ
ꯑꯥ ꯅꯤꯡꯉꯥꯏꯗꯣ ꯄꯥꯒꯦ ꯈꯜꯂꯁꯨ ꯄꯥꯕ ꯉꯝꯗꯕ ꯑꯩ ꯑꯃꯨꯛ ꯃꯣꯔꯅꯤꯡꯗ ꯇꯦꯁ ꯂꯩꯌꯦ ꯀꯩ ꯀꯩ ꯄꯥꯗꯣꯏꯅꯣ ꯈꯪꯗꯦ
ꯉꯔꯥꯡ ꯏꯈꯤꯕꯗꯣ ꯂꯣꯏꯅ ꯏꯈꯤꯌꯦ ꯏꯃꯥꯟꯅꯕꯤꯁꯤꯡꯗꯣ
ꯎꯝ ꯂꯥꯏꯕ ꯍꯪꯉꯛꯄ꯭ꯔ
ꯎꯝ ꯂꯥꯏꯕ ꯉꯥꯛꯇꯅꯦ ꯍꯪꯉꯛ
ꯅꯪ ꯐꯤꯖꯤꯛꯁꯀꯤꯗꯤ ꯅꯍꯥꯟꯁꯨ ꯑꯗꯨꯝ ꯂꯥꯏꯕ ꯍꯪꯂꯛꯑꯦ ꯑꯩꯈꯣꯏꯅ ꯄꯥꯗꯕꯒꯤꯅꯤ
ꯎꯝ ꯄꯥꯗꯕꯒꯤꯅꯦ ꯍꯣꯏ ꯑꯃꯗꯨꯅꯦ ꯂꯨ ꯔꯤꯁꯦ
ꯎꯝ
ꯁꯤꯗꯤ ꯄꯥꯔꯗꯤ ꯈꯪꯉꯦꯕ ꯑꯗꯨꯝ ꯍꯪꯂꯛꯑꯦꯕ ꯄ꯭ꯔꯤꯚ꯭ꯌꯁ ꯀꯣꯏꯁꯟ ꯉꯥꯛꯇꯅꯦꯕ ꯍꯪꯉꯛꯄꯗꯣ ꯉꯔꯥꯡꯗꯣ
ꯐꯤꯖꯤꯛꯁꯀꯤ ꯑꯩ ꯅꯉꯣꯟꯗ ꯊꯥꯕ ꯅꯠꯇ꯭ꯔꯣ ꯄꯔꯤꯚꯦꯁ ꯀꯣꯏꯁꯟ ꯅꯍꯥꯟꯒꯤꯗꯣ ꯊꯥꯔ ꯊꯥꯔꯝꯕ꯭ꯔꯣ
ꯊꯥꯥꯔꯛꯑꯦ ꯌꯦꯡꯗ꯭ꯔꯤ ꯑꯁ ꯌꯥꯝꯃꯟꯕꯒꯤ ꯗꯤ ꯂꯣꯏꯔꯦꯗ ꯑꯗꯨ ꯌꯦꯡꯉꯗꯤ ꯄꯥꯈꯠꯂꯦ